ꯍꯜꯂꯣ
ꯑꯅꯣ
ꯍꯜꯂꯣ ꯏꯌꯥꯝꯕ ꯀꯃꯥꯏꯅ ꯇꯧꯔꯤꯒꯦꯅꯦꯍ
ꯑꯁ ꯁꯨꯝ ꯄꯪꯂꯩ ꯂꯩꯗ ꯇꯧꯔꯤꯁꯦ
ꯆꯥꯛ ꯏꯁꯤꯡ ꯆꯥꯔꯕꯣ
ꯆꯥꯛ ꯏꯁꯤꯡ ꯇꯣꯛꯇ ꯉꯥꯏꯔꯤꯗ ꯅꯪꯗꯤ ꯆꯥꯔꯕꯣ
ꯆꯥꯛ ꯇꯣꯛꯌꯦ
ꯀꯩ ꯃꯊꯦꯜ ꯇꯧꯔꯒꯦ
ꯉꯍꯩ ꯆꯥꯔꯦ ꯉꯍꯩ ꯆꯥꯥꯁꯦꯅ ꯈꯣꯏ ꯂꯩꯃꯤꯟꯅ ꯂꯩꯃꯤꯟꯅꯕ ꯢꯌꯥꯝꯕ ꯑꯃꯒꯥ ꯍꯥꯎꯇꯦꯗꯥ ꯉꯥꯍꯩꯅꯤꯅꯥ ꯎꯝ
ꯑꯐꯠꯇꯕ ꯑꯣꯏꯔꯦ ꯉꯍꯩꯗꯣ
ꯉꯍꯩꯗꯣ ꯍꯥꯎꯇꯦꯕ ꯀꯩꯁꯨ ꯑꯩꯈꯣꯏꯒꯤ
ꯀꯔꯤꯒꯨꯝꯕꯅꯣ ꯍꯥꯎꯔꯤꯁꯤꯅ
ꯅꯥꯄꯤ ꯆꯥꯕꯤꯒꯨꯝꯕ ꯆꯥ ꯐꯩ ꯃꯃꯟ
ꯑꯝ ꯂꯣꯀꯦꯜꯒꯤ ꯑꯩꯈꯣꯏꯒꯤ ꯉꯥꯁꯤꯡꯁꯤꯅ ꯍꯦꯟꯅ ꯐꯩꯕ ꯅꯠꯇ꯭ꯔꯥ
ꯎꯝ ꯂꯣꯀꯦꯜꯒꯤ ꯇꯨꯡꯉꯥꯟꯕꯤ ꯉꯧꯔ ꯆꯥꯕꯗꯅ ꯍꯦꯟꯅ ꯍꯥꯎꯋꯦ ꯑ
ꯐꯠꯇꯕ ꯄꯣꯠꯅꯤꯅꯦ ꯉꯥꯍꯩꯒꯁꯦ
ꯎꯝ ꯑꯍꯤꯡ ꯐ꯭ꯔꯤꯖꯇ ꯊꯝꯃꯒ ꯄꯨꯔꯛꯄ ꯄꯣꯠꯅꯦꯕ
ꯑꯥ ꯇꯥꯡꯖꯔꯁꯨ ꯑꯩꯈꯣꯏ ꯂꯣꯀꯦꯜꯒꯤꯁꯤꯅ ꯍꯦꯟꯅ ꯐꯩ
ꯀꯩ ꯀꯩ ꯍꯣꯠꯅꯔꯤꯒꯦ ꯢꯌꯥꯝꯕ
ꯑꯁ ꯀꯩꯂꯨ ꯊꯣꯢꯗꯣꯛꯄ ꯍꯣꯠꯅꯗꯦꯗꯥ ꯁꯨꯝ ꯍꯧꯖꯤꯛꯀꯥꯟꯗꯤ ꯊꯕꯛ ꯏꯪꯈꯥꯡ ꯂꯥꯛꯄ ꯈꯣꯠꯄ ꯈꯔ ꯁꯨꯝ ꯇ꯭ꯔꯥꯏ ꯇꯧꯋꯦ
ꯎꯝ
ꯑꯗꯨꯒ ꯉꯥꯏꯕ ꯑꯣꯏꯅ ꯁꯨꯝ ꯌꯨꯝꯒꯤ ꯏꯃꯥ ꯏꯄꯥꯒꯤ ꯃꯇꯦꯡ ꯈꯔ ꯄꯥꯡꯉ ꯂꯩꯔꯤ
ꯎꯝ ꯀꯥꯏ ꯀꯩꯅꯣ ꯃꯥꯁꯇꯔ ꯇꯧꯕꯔ ꯢꯌꯥꯝꯕ
ꯃꯥꯁꯇꯔ ꯇꯧꯔꯦ ꯃꯥꯁꯇꯔꯁꯨ ꯂꯣꯏꯗ꯭ꯔꯤ ꯄꯥꯛꯄꯨ ꯆꯠ ꯆꯠꯇ꯭ꯔꯦꯗ ꯍꯧꯖꯤꯛꯀꯥꯟꯗꯤ
ꯏꯁꯩ ꯀꯩꯅꯣ ꯏꯁꯩ ꯇꯧꯒꯨꯝ ꯇꯧꯗꯥꯢꯅꯦ ꯢꯌꯥꯝꯕꯁꯦ
ꯑꯁ ꯏꯁꯩꯁꯨ ꯑꯃꯨꯛ ꯇꯧꯔꯤꯃꯤꯅꯦ ꯅꯪꯅ ꯅꯪꯅꯕ
ꯏꯁꯩ ꯍꯧꯖꯤꯛꯀꯥꯟ ꯃꯅꯤꯄꯨꯔꯁꯤꯕꯨ ꯏꯁꯩ ꯅꯣꯡꯃꯥꯏꯒꯤ ꯐꯤꯕꯝꯁꯤꯕꯨ ꯀꯃꯥꯏꯅ ꯇꯧꯔꯤꯒꯦ
ꯁꯗꯤ ꯌꯥꯗꯅꯦ ꯃꯅꯤꯄꯨꯔꯗꯗꯤ ꯄꯥꯝꯖꯕꯒꯤ ꯇꯧꯕꯗꯣ ꯃꯉꯥꯏꯔꯦꯅꯦ ꯏꯁꯩꯁꯤꯗ
ꯎꯝ
ꯂꯥꯏꯔ ꯇꯥꯟꯅꯕ ꯃꯆꯥ ꯑꯃ ꯍꯥꯏꯗꯨ ꯑꯣꯏꯅꯤ ꯏꯁꯩ ꯄꯥꯝꯕꯣꯏ ꯑꯩꯈꯣꯏꯅ ꯁꯨꯝ ꯇꯧꯔꯨ ꯋꯥꯅꯤ
ꯎꯝ
ꯏꯁꯩ ꯅꯣꯡꯃꯥꯏ ꯍꯥꯏꯁꯤꯅ ꯍꯦꯛꯇ ꯁꯤꯅ ꯍꯤꯡꯕ ꯌꯥꯅꯤ ꯍꯥꯏꯕ ꯑꯃ ꯍꯥꯏꯗꯣ ꯑꯣꯏꯗꯦꯕ ꯁꯤꯁꯦ
ꯎꯝ
ꯃꯅꯤꯄꯨꯔꯗꯗꯤ ꯑꯥꯔꯇꯤꯁꯀꯤ ꯃꯒꯨꯟꯁꯦ ꯌꯥꯝꯅ ꯚꯦꯂꯨ ꯂꯩꯇꯕꯒ ꯆꯞ ꯃꯥꯟꯅꯩꯑꯦꯕ
ꯀꯩ ꯁꯤ ꯁꯤ ꯀꯩꯒꯤ ꯑꯣꯏꯗꯣꯏꯅꯣ ꯍꯥꯏꯕꯗꯤ ꯃꯤ ꯃꯁꯤꯡ ꯌꯥꯝꯗꯕꯒꯤ ꯑꯣꯏꯗꯣꯏꯔꯥ ꯅꯠꯇ꯭ꯔꯒ ꯀꯔꯤ ꯑꯣꯏꯗꯅ ꯁꯤꯕꯣ
ꯃꯁꯤ ꯑꯩꯒꯤ ꯋꯥꯈꯜꯗꯗꯤ ꯑꯩꯈꯣꯏꯒꯤ ꯃꯅꯤꯄꯨꯔꯒꯤ ꯃꯥꯔꯀꯦꯇꯤꯡꯁꯤꯁꯨ ꯄꯤꯛꯑꯦ ꯑꯗꯨꯒ ꯑꯩꯈꯣꯏꯒꯤ ꯃꯥꯔꯀꯦꯇꯤꯡ ꯄꯤꯛꯄ ꯈꯛꯀꯤꯁꯨ ꯅꯠꯇꯅ ꯑꯩꯈꯣꯏꯒꯤ ꯂꯩꯔꯤ ꯂꯩꯔꯤꯕ ꯑꯩꯈꯣꯏꯒꯤ ꯈꯣꯏ ꯗꯥꯏꯔꯦꯛꯇꯔꯒꯨꯝꯕ ꯀꯩꯒꯨꯝꯕ ꯂꯩꯔꯤꯕꯁꯤꯡꯁꯤꯅꯁꯨ ꯌꯕ ꯍꯥꯥꯢ ꯗꯤ ꯃꯣꯏꯅꯁꯨ ꯐꯖꯅ ꯅꯩꯅꯗꯅ ꯈꯣꯠꯇꯅ ꯇꯧꯔꯒ ꯍꯥꯏꯗꯤ ꯐꯤꯂꯝꯁꯤꯃ ꯑꯗꯒꯤ ꯑꯩꯈꯣꯏ ꯃꯅꯤꯄꯨꯔꯈꯛ ꯌꯦꯡꯅꯕꯈꯛ ꯅꯠꯇꯕ ꯑꯩꯈꯣꯏꯒꯤ ꯑꯇꯣꯞ ꯑꯇꯣꯞꯄ ꯏꯁꯇꯦꯠꯇꯁꯨ ꯌꯦꯡꯕ ꯉꯝꯅꯕꯒꯤ ꯍꯥꯏꯗꯤ ꯂꯣꯜꯂꯤꯁꯦ ꯍꯣꯏ ꯁꯨꯝ ꯑꯩꯈꯣꯏꯅꯁꯨ ꯑꯩꯈꯣꯏ ꯏꯪꯂꯤꯁ ꯐꯤꯂꯝꯒ ꯌꯦꯡꯕꯗ ꯑꯩꯈꯣꯏꯒꯤ ꯁꯕꯇꯥꯏꯇꯜꯒ ꯍꯥꯞꯇꯅꯀꯣ ꯂꯩ ꯍꯤꯟꯗꯤ ꯐꯤꯂꯝ ꯑꯃꯝꯇ ꯌꯦꯡꯉꯁꯨ ꯑꯩꯈꯣꯏꯒꯤ ꯍꯤꯟꯗꯤ ꯇꯥ ꯍꯣꯏ ꯍꯤꯟꯗꯤꯒꯤꯅ ꯑꯃꯨꯛ ꯑꯃꯔꯣꯝꯗ ꯂꯩꯈ꯭ꯔꯦ ꯑꯩꯈꯣꯏꯒꯤ ꯁꯥꯎꯠꯀꯤ ꯑꯩꯈꯣꯏꯒꯤ ꯇꯥꯃꯤꯜꯒꯤꯒꯨꯝꯕ ꯀꯩꯒꯨꯝꯕ ꯌꯦꯡꯕ ꯃꯇꯝꯗ ꯑꯩꯈꯣꯏꯒꯤ ꯃꯣꯏꯒꯤ ꯍꯤꯟꯗꯤꯗꯁꯨ ꯑꯃꯨꯛ ꯋꯥꯍꯩꯗꯣ ꯑꯃꯨꯛ ꯑꯣꯟꯊꯣꯛꯑꯒ ꯑꯃꯨꯛ
ꯎꯝ ꯎꯝ
ꯇꯧꯕꯤ ꯈꯣꯠꯄꯤ ꯑ ꯍꯣꯏ ꯑꯗꯨꯃꯥꯏꯅ ꯇꯧꯕꯤ ꯂꯩꯗꯅꯀꯣ ꯑ ꯑꯩꯈꯣꯏ ꯃꯅꯤꯄꯨꯔꯒꯤꯗ ꯍꯧꯖꯤꯛ ꯃꯅꯤꯄꯨꯔ ꯐꯤꯂꯝꯁꯦ ꯐꯤꯂꯝ ꯑꯃꯠꯇ ꯍꯧꯖꯤꯛ ꯗꯥꯕꯤ ꯑꯣꯟꯊꯣꯛꯑꯒ ꯑꯇꯣꯞꯄ ꯍꯤꯟꯗꯤꯗꯅꯤ ꯈꯪꯗꯦ ꯑꯗꯒꯤ ꯇꯥꯃꯤꯜꯗꯅꯤ ꯈꯪꯦ ꯈꯪꯗꯦ ꯑꯗꯩ ꯑꯃꯗꯅꯤ ꯈꯪꯗꯦ ꯂꯩ ꯂꯩ ꯏꯁꯇꯦꯠꯁꯤꯡ ꯑꯇꯣꯞ ꯑꯇꯣꯞꯄ ꯀꯟꯇ꯭ꯔꯤꯁꯤꯡꯒꯤ ꯂꯣꯟ ꯂꯣꯟꯁꯤꯡꯁꯤꯗ ꯍꯥꯏꯗꯤ ꯑꯣꯟꯊꯣꯛ ꯈꯣꯠꯇꯣꯛꯄ ꯍꯥꯏꯁꯦ ꯄꯥꯛ ꯂꯩꯔꯝꯃꯣꯏꯗ ꯅꯪ ꯍꯧꯖꯤꯛ ꯈꯕꯗ
ꯏꯂꯥꯏꯇꯦ
ꯑ
ꯑ
ꯑꯗꯨꯅꯁꯨ ꯍꯥꯏꯗꯤ ꯑꯩꯈꯣꯏꯒꯤ ꯃꯅꯤꯄꯨꯔꯁꯦ ꯄꯨꯔꯥ ꯀꯩꯅꯣ ꯇꯧꯕꯒꯤ ꯁꯨꯝ ꯃꯅꯤꯡ ꯍꯟꯕ ꯍꯥꯏꯒꯗ꯭ꯔꯥ ꯁꯨꯝ ꯅꯣꯡꯃ ꯅꯣꯡꯃꯒꯤ ꯍꯜꯂꯛꯏꯁꯦ
ꯎ ꯗꯄꯡꯒ ꯂꯧꯕ ꯃꯅꯤꯄꯨꯔꯒꯤ ꯍꯥꯏꯗꯤ ꯃꯅꯤꯄꯨꯔꯒꯤ ꯂꯩꯔꯤꯕ ꯑꯗꯨꯗꯤ ꯐꯤꯕꯝ ꯍꯥꯏꯇꯥꯔꯦ ꯑꯩꯈꯣꯏ ꯑꯩꯈꯣꯏ ꯑꯇꯣꯞꯄ ꯂꯝꯒꯗꯤ ꯃꯥꯟꯅꯗꯦꯗꯅ ꯃꯅꯤꯄꯨꯔꯒꯤ ꯐꯤꯂꯝ ꯑꯃ ꯑꯣꯏꯔꯣ ꯑꯇꯣꯞꯄ ꯂꯝꯒꯤꯗꯤ ꯍꯥꯏꯗꯤ ꯗꯕꯤꯡ ꯂꯧꯔꯒ ꯍꯤꯟꯗꯤꯔꯣꯝꯗ ꯄꯨꯊꯣꯛꯑꯁꯨ ꯀꯩꯁꯨ ꯆꯠꯂꯣꯏꯕ ꯑꯩꯈꯣꯏꯒꯤ ꯃꯅꯤꯄꯨꯔ ꯐꯤꯂꯝꯗ ꯍꯥꯏꯗꯤ ꯏꯟꯚꯥꯏꯔꯣꯟꯃꯦꯟ ꯃꯥꯟꯅꯗꯦꯕ
ꯃꯥꯟꯗꯦ
ꯚꯥꯏꯕꯦꯜ ꯃꯥꯟꯅꯗꯦꯅ ꯑꯁꯣꯝ ꯑꯩꯈꯣꯏꯒꯤ ꯎꯝ ꯖꯄꯥꯟ ꯂꯣꯝꯕꯗꯒꯤ
ꯎꯝ
ꯀꯩꯅꯣꯔꯣꯝꯒꯁꯨ ꯑꯃꯨꯛ ꯃꯥꯟꯅꯗꯦꯕ ꯑꯩꯈꯣꯏꯅ ꯄꯨꯔꯥ ꯏꯃꯨꯡ ꯃꯅꯨꯡꯒꯤ ꯀꯩꯅꯣ ꯑꯣꯏ ꯊꯨꯝ ꯇꯧꯔ ꯂꯩꯔꯦ ꯋꯥꯔꯤꯁꯦ
ꯃꯥꯅꯦ
ꯅꯨꯡꯁꯤ ꯅꯨꯡꯉꯣꯟ ꯍꯥꯏꯔꯅ ꯑꯩꯈꯣꯏꯒꯤꯛ ꯃꯄꯥꯟ ꯂꯝꯒꯤ ꯅꯨꯡꯁꯤ ꯅꯨꯡꯉꯣꯟꯒꯗꯕ ꯑꯃꯨꯛ ꯃꯅꯤꯄꯨꯔꯒ ꯑꯃꯨꯛ ꯈꯦꯠꯅꯕꯤꯅꯦ ꯍꯥꯏꯕ ꯇꯥꯔꯦꯁꯦ
ꯃꯥꯅ ꯏꯃꯨꯡ ꯏꯃꯨꯡ ꯃꯅꯨꯡ ꯍꯥꯏꯔꯒꯁꯨꯀꯣ
ꯍꯣꯏ ꯍꯣꯏ ꯑꯗꯨꯅꯦꯕ ꯑꯩꯈꯣꯏꯅ ꯍꯣꯏ ꯑꯗꯩ ꯃꯤ ꯃꯁꯤꯡꯁꯨ ꯌꯥꯝꯗ꯭ꯔꯦ ꯑꯗꯩ ꯌꯥꯝꯗꯕꯒꯤ ꯃꯇꯤꯛ ꯑꯃꯨꯛ ꯑꯁ ꯃꯅꯤꯕꯨ ꯐꯤꯔꯂꯝꯝꯕꯣ ꯃꯅꯤꯄꯨꯔ ꯐꯤꯂꯝꯕꯨ ꯑꯣꯏꯅ ꯁꯨꯝ ꯇꯧꯅꯈ꯭ꯔꯦ ꯑꯃ ꯆꯠꯅꯈ꯭ꯔꯦ ꯑꯗꯨꯅ ꯐꯖꯕ ꯑꯃ ꯁꯣꯑꯁꯨ ꯀꯩꯁꯨ ꯄꯩꯁꯥ ꯍꯟꯖꯜꯂꯛꯦꯕ ꯃꯅꯤꯄꯨꯔ ꯐꯤꯂꯝꯁꯦ
ꯑꯗꯣ ꯍꯥꯏꯗꯤ ꯐꯖꯕ ꯈꯛꯀꯤ ꯅꯠꯇꯅꯅꯦ ꯑꯩꯈꯣꯏꯒꯤ ꯗꯥꯏꯔꯦꯛꯇꯔꯁꯤꯡꯁꯤꯅ ꯍꯥꯏꯗꯤ ꯑꯇꯣꯞ ꯑꯇꯣꯞꯄ ꯀꯟꯇ꯭ꯔꯤꯁꯤꯡꯗ ꯂꯩꯔꯤꯕ ꯇꯧꯔꯤꯕ ꯃꯑꯣꯡꯁꯦ ꯁꯨꯃꯥꯏꯅ ꯍꯥꯏꯇꯥꯔꯦꯀꯣ
ꯎꯝ
ꯑꯩ ꯃꯅꯤꯄꯨꯔꯗꯁꯨ ꯁꯨꯃꯥꯏꯅ ꯇꯧꯕꯤꯔꯒꯗꯤ ꯌꯥꯝꯅ ꯐꯅꯤꯗꯅ ꯑꯗꯨꯝꯕꯒꯤ ꯀꯩꯅꯣꯁꯦ ꯀꯩꯝꯇ ꯂꯩꯇꯦꯕ ꯍꯥꯏꯕꯗꯤ ꯗꯥꯏꯔꯛꯇꯔ ꯅ ꯀꯣꯛꯁꯦ ꯊꯥꯗꯕ ꯀꯩꯁꯨ ꯌꯧꯗꯦꯕ
ꯌꯎꯗ ꯌꯎꯗꯦ ꯑꯩꯈꯣꯏꯒꯤ ꯃꯅꯤꯄꯨꯔꯒꯤ ꯑꯩꯈꯣꯏ ꯐꯤꯂꯝꯒꯤ ꯀꯩꯅꯣ ꯂꯧꯈꯠꯄꯁꯤꯁꯨ ꯑꯣꯗꯤꯁꯟ ꯂꯧꯕꯁꯤꯁꯨ ꯍꯥꯏꯗꯤ ꯃꯁꯛ ꯐꯖꯕ ꯏꯟꯁꯇꯥꯒꯨꯝꯕ ꯑꯗꯒꯤ ꯐꯦꯁꯟ ꯁꯣ ꯊꯣꯛꯄꯗ ꯐꯥꯥꯁ ꯇꯥꯔꯦꯒ ꯑꯗꯨꯝ ꯇꯧꯔꯒ ꯑꯗꯨꯃ ꯂꯧꯈꯠ ꯂꯩꯔꯦꯕ ꯇꯧꯔꯤꯁꯦ ꯍꯥꯏꯗꯤ ꯀꯟꯅ ꯀꯩꯅꯣ ꯇꯧꯗꯅ ꯑꯣꯗꯤꯁꯟ ꯟ ꯇꯧꯗꯅ ꯈꯣꯠꯇꯅ ꯇꯧꯔꯒꯧꯕ ꯇꯧꯗ꯭ꯔꯕꯅ ꯐꯖꯕ ꯑꯗꯩꯗꯤ ꯃꯥꯏ ꯃꯥꯏ ꯃꯇꯝ ꯃꯇꯝꯗꯨꯒꯤ ꯑꯣꯏꯅ ꯆꯠ ꯂꯩꯔꯦꯕ ꯃꯍꯨꯠ ꯁꯤꯟꯕꯤꯅꯕ ꯑꯃꯝꯕ ꯊꯝꯗꯕꯤꯗ ꯑꯩꯈꯣꯏꯒꯤ ꯀꯩ ꯍꯥꯏꯅ ꯀ꯭ꯋꯥꯂꯤꯇꯤ ꯌꯥꯎꯕꯗꯣ ꯄꯨꯊꯣꯛꯄ ꯉꯝꯗ꯭ꯔꯦꯕ ꯑꯗꯨꯅ
ꯃꯥꯅꯦ
ꯅꯤꯇꯤ ꯅꯤꯌꯣꯝ ꯆꯨꯝ ꯆꯨꯝꯅ ꯇꯧꯕꯤꯔꯒꯗꯤ ꯑꯩꯈꯣꯏꯒꯤ ꯍꯥꯏꯗꯤ ꯁꯨꯝ ꯑꯥꯔꯠꯀꯤ ꯄꯣꯠꯁꯤꯗꯤ ꯇꯦꯂꯦꯟꯅꯤꯗꯅ ꯄꯣꯛꯄꯗ ꯌꯥꯎꯖꯔꯛꯇꯧꯕ ꯄꯣꯠꯅꯦꯕ ꯑꯩꯈꯣꯏꯅ ꯃꯔꯛꯇ ꯁꯦꯝꯕ ꯁꯥꯕꯗꯣ ꯑꯗꯨꯅ ꯑꯣꯏꯊꯣꯛꯑꯒꯁꯨ ꯌꯥꯝ ꯋꯥꯅ ꯑꯣꯏꯊꯣꯛꯀꯅꯤ ꯍꯥꯏꯕꯁꯤꯗꯤ ꯑ ꯁꯨꯝꯃ ꯁꯕ ꯇ ꯂꯟ ꯄꯣꯛꯄꯗ ꯌꯥꯎꯖꯔꯛꯄ ꯄꯣꯠꯅꯤꯅ ꯍꯥꯏꯗꯤ ꯅꯤꯇꯤ ꯅꯤꯌꯣꯝ ꯁꯤꯁꯇꯦꯝꯗꯣ ꯆꯨꯝꯅ ꯇꯧꯕꯤꯔꯒꯗꯤ ꯄꯩꯁꯥ ꯂꯩꯖꯗꯕ ꯑꯣꯏꯔꯣ ꯑꯃ ꯇꯧꯖꯕ ꯑꯣꯏꯔꯣ ꯃꯥꯏ ꯂꯥꯏꯕꯛ ꯌꯦꯡꯖꯕ ꯌꯥꯏꯗꯅ
ꯑꯗꯩ ꯁꯣꯝꯗꯗꯤ ꯁꯪꯒ ꯄꯪꯒ ꯈꯔ ꯂꯩꯕ ꯑꯗꯨꯔꯣꯝꯗ ꯑꯣꯏꯅ ꯆꯠꯈ꯭ꯔꯕꯅꯤꯅ ꯇꯦꯂꯦꯟ ꯂꯩꯖꯔꯒꯁꯨ ꯑꯩꯈꯣꯏꯒꯤ ꯀꯥꯡ ꯑ ꯊꯥꯡ ꯇꯥ ꯇꯣꯡꯉ ꯀꯥꯟꯅꯔꯣꯏꯅ ꯑꯗꯨꯝ ꯃꯅꯤꯡ ꯍꯟꯈꯤꯕ ꯁꯤꯗꯩꯁꯨ ꯑꯌꯥꯝꯕꯅ ꯂꯩꯇꯕꯅꯦꯕ ꯃꯅꯤꯄꯨꯔꯔꯤꯗ ꯆꯥꯎꯈꯠꯇꯕꯅꯦꯕ ꯐꯤꯂꯝꯁꯦ ꯌꯥꯝ ꯁꯣꯛꯊꯔꯝꯅꯦꯕ
ꯇꯔꯦꯠ ꯅꯍꯥꯎꯕꯏ ꯑꯩꯈꯣꯏꯅ ꯑꯉꯥꯡ ꯑꯣꯏꯔꯤꯉꯩꯗ ꯑꯩ ꯄꯨꯊꯣꯛꯑꯝꯕ ꯐꯤꯂꯝꯒ ꯍꯧꯖꯤꯛ ꯄꯨꯊꯣꯔꯛꯄ ꯐꯤꯂꯝꯒ ꯌꯥꯝ ꯊꯤꯅ ꯈꯦꯠꯅꯔꯕꯅꯤ ꯍꯧꯖꯤꯛꯀ ꯅꯍꯥꯟꯋꯥꯏꯒ ꯆꯦꯡꯅꯔꯨꯔꯗ꯭ꯔ ꯍꯧꯖꯤꯛꯅ ꯍꯥꯏꯗ ꯗꯥꯏꯔꯦꯛꯇꯔ ꯄ꯭ꯔꯣꯗ꯭ꯌꯨꯁꯔꯁꯤꯡꯒꯤꯁꯤꯁꯨ ꯍꯥꯏꯗꯤ ꯄꯨꯊꯣꯛꯑꯒ ꯄꯩꯁꯥ ꯈꯔ ꯍꯟꯖꯤꯜꯂꯦ ꯂꯣꯏꯔꯦ ꯑꯗꯩ ꯍꯧꯖꯤꯛꯇꯤ ꯐꯤꯂꯝꯒꯔꯤ ꯍꯧꯖꯤꯛ ꯁꯨꯝ ꯄꯥꯎ ꯇꯥꯕꯗ ꯄ꯭ꯔꯣꯗꯨꯁꯔꯁꯤꯡꯁꯦ ꯐꯤꯂꯝ ꯄꯨꯊꯣꯛꯀꯗꯕ ꯄꯩꯁꯥ ꯑꯃ ꯑꯣꯏꯅ ꯆꯪꯒꯔꯤꯕ ꯄꯩꯁꯥ ꯑꯗꯣ ꯑꯩꯈꯣꯏꯒꯤ ꯍꯟꯖꯤꯟꯗꯕ ꯍꯥꯏꯒꯗ꯭ꯔꯥ ꯀꯩꯅꯣ ꯌꯦꯡꯅꯕꯒꯤ ꯆꯥꯡꯁꯦ ꯌꯥꯝ ꯋꯥꯠꯂꯦꯗꯅꯀꯣ ꯑꯉꯥꯡ ꯑꯣꯏꯔꯁꯅꯨ ꯃꯇꯝꯗ ꯌꯪꯒꯥꯦ ꯍꯣꯜꯂ ꯀꯥ ꯑꯗꯨꯅ ꯐꯤꯂꯝ ꯑꯃ ꯊꯣꯛꯛꯄ ꯃꯇꯝꯗ ꯍꯣꯜꯗ ꯅꯨꯃꯤꯠ ꯃꯉꯥꯅꯤ ꯇꯔꯥꯅꯤꯗ ꯀꯨꯏ ꯊꯥ ꯑꯃꯒ ꯀꯥꯞꯄ ꯌꯥꯎꯔꯤꯅꯦ ꯍꯣꯜꯗ
ꯎꯝ
ꯑꯗꯣ ꯍꯧꯖꯤꯛꯇꯤ ꯑꯗꯨꯝꯕꯒꯤ ꯀꯩꯅꯣꯗꯣ ꯍꯧꯖꯤꯛꯇꯤ ꯊꯣꯛꯇ꯭ꯔꯦꯕ ꯑꯗꯨꯝꯕꯁꯦ
ꯊꯣꯛꯦ ꯂꯥꯟ ꯂꯥꯟ ꯇꯧꯁꯟꯈꯤꯕꯁꯦ
ꯂꯍꯥꯟ ꯇꯧꯗ꯭ꯔꯤꯉꯩꯗꯩ ꯃꯃꯥꯡꯗꯒꯤꯁꯨ ꯑꯗꯨꯝ ꯑꯗꯨꯝ ꯃꯅꯤꯄꯨꯔꯒꯤ ꯐꯤꯂꯝ ꯏꯁꯩꯁꯦ ꯀꯩꯁꯨ ꯌꯥꯝ ꯀꯥ ꯍꯦꯟꯅ ꯀꯩꯅꯣ ꯑꯣꯏꯔꯛꯇꯣꯏꯗ ꯏꯁꯩꯒꯥꯁꯦ ꯇꯣꯞ ꯇꯣꯞꯄ ꯀꯣꯒ ꯌꯦꯡꯅꯔꯨꯔ ꯑꯗꯨ ꯌꯥꯝ ꯊꯤꯅ
ꯂꯥꯟ ꯅꯠꯇꯦ ꯂꯥꯟ ꯅꯠꯇꯦ ꯀꯥꯎꯔꯦ ꯎꯝ ꯀꯣꯚꯤꯠ ꯇꯧꯁꯟꯈꯤꯕꯁꯦ
ꯎꯝ
ꯑꯩꯈꯣꯏꯒꯤ ꯍꯥꯏꯗꯤ ꯈꯔ ꯁꯣꯠꯊꯔꯤꯉꯩꯁꯤꯗ ꯆꯥꯎꯅ ꯑꯍꯣꯡꯕ ꯄꯨꯔꯛꯈꯤꯕꯁꯦ
ꯎꯝ
ꯀꯣꯚꯤꯠꯀꯤ ꯃꯇꯝꯁꯤꯗꯩꯅꯦꯕ ꯍꯥꯏꯗꯤ ꯍꯣꯜꯗ ꯀꯥꯞꯄꯒ ꯍꯥꯏꯗꯤ ꯍꯣꯜꯗ ꯌꯦꯡꯕꯁꯤꯗꯤ ꯐꯤꯂꯝꯗꯨ ꯌꯦꯡꯉꯨꯔꯒꯁꯨ ꯑꯩꯈꯣꯏꯒꯤ ꯐꯤꯂꯝꯗꯨ ꯌꯦꯡꯂꯉꯨꯔꯒꯁꯨ ꯃꯌꯥꯝ ꯌꯦꯡꯃꯤꯟꯅꯕꯒꯤ ꯅꯨꯡꯉꯥꯏꯕ ꯑꯃ ꯂꯩꯔꯒ ꯑꯗꯨꯝ ꯌꯦꯡꯅꯕ ꯌꯥꯎꯔꯤꯅꯦꯕ
ꯃꯅꯤ ꯑꯗꯨꯒꯨꯝꯕꯗꯤ ꯀꯩꯁꯨ ꯂꯩꯇ꯭ꯔꯦꯗ ꯍꯧꯖꯤꯛꯀꯥꯟꯗ
ꯀꯣꯚꯤꯠ ꯀꯣꯚꯤꯠ ꯇꯧꯁꯟꯒꯤꯝꯅꯤꯅ ꯐꯤꯂꯝ ꯍꯣꯜꯉꯩꯁꯦ ꯑꯌꯥꯝꯕ ꯂꯣꯏ ꯍꯧꯖꯤꯛ ꯇꯣꯛꯅꯔꯦꯕ ꯍꯣꯜꯁꯦ
ꯎꯝ
ꯑꯗꯨꯅ ꯑꯩꯈꯣꯏꯒꯤ ꯐꯣꯟꯗ ꯋꯦꯕ ꯃ ꯑꯦꯄ꯭ꯂꯤꯀꯦꯁꯟ ꯑꯣꯏꯅ ꯁꯥꯔꯒ ꯑꯣꯏꯅ ꯌꯣꯟꯅꯔꯛꯄꯁꯦ
ꯎꯝ
ꯁꯤ ꯌꯣꯟꯅꯔꯛꯄꯁꯤꯅ ꯑꯩꯈꯣꯏꯒꯤ ꯐꯤꯂꯝꯁꯦ ꯀꯩ ꯍꯥꯏꯇꯥꯔꯦ ꯆꯥꯡ ꯆꯠꯄꯩ ꯆꯥꯡꯁꯦ ꯈꯔ ꯍꯟꯊꯔꯝꯒꯗ꯭ꯔꯅ ꯈꯜꯂꯦ
ꯎꯝ ꯍꯧꯖꯤꯛ ꯀꯥꯟꯖꯦꯑꯈꯣꯏꯅ ꯍꯥꯏꯗꯤ ꯅꯍꯥꯟꯋꯥꯏ ꯍꯧꯖꯤꯛꯇꯤ ꯑꯗꯨꯝ ꯑꯣꯗꯤꯁꯟ ꯇꯧꯔ ꯈꯣꯠꯂ ꯈꯤꯇꯪꯗꯤ ꯑꯗꯨꯝ ꯂꯧ ꯈꯣꯠꯄ ꯑꯗꯨꯝ ꯇꯧꯅꯔꯛꯝꯃꯦꯦ ꯐꯤꯂꯝꯁꯨ ꯑꯗꯩ ꯏꯁꯩꯒꯤꯕꯨ ꯑꯣꯏꯔꯁꯨ ꯀꯝꯄꯤꯇꯤꯁꯟꯗꯨ ꯇꯧꯗ ꯎꯝ
ꯑꯩꯅ ꯍꯥꯏꯗꯤ ꯍꯥꯏꯗꯤ ꯐꯤꯂꯝꯗꯣ ꯍꯣꯜꯒꯤꯗꯣ ꯑꯩ ꯌꯦꯡꯅꯤꯡꯉꯦꯕ ꯍꯣꯜ ꯆꯠꯂꯒ
ꯑꯩꯅ ꯍꯧꯕꯗ ꯃꯤ ꯇꯔꯥ ꯑꯃ ꯇꯔꯥꯅꯤꯊꯣꯏ ꯑꯃ ꯑꯗꯨꯝ ꯈꯣꯝꯕ ꯉꯝꯅꯦꯕ
ꯎꯝ
ꯑꯩ ꯌꯦꯡꯅꯤꯡꯉꯒꯗꯤ ꯑꯩꯅ ꯒꯥꯔꯤ ꯂꯩꯔꯒ ꯆꯠꯂ ꯍꯣꯏ ꯁꯤꯃꯥ ꯌꯦꯡꯉꯨꯁꯤ ꯍꯥꯏꯕꯗ ꯑꯗꯨꯝ ꯂꯥꯛꯀꯅꯦꯕ ꯑꯗꯨꯃꯥꯏꯅ ꯃꯤꯗꯣ ꯆꯤꯡꯊꯣꯛꯑꯒ ꯑꯗꯣ ꯍꯧꯖꯤꯛꯇꯤ ꯃꯥꯒꯤ ꯃꯥꯒꯤ ꯐꯣꯟꯗ ꯂꯣꯏ ꯌꯦꯡꯅꯔꯕꯅꯤꯅ ꯑꯩ ꯌꯦꯡꯅꯤꯡꯉꯦꯅ ꯏꯊꯟꯗ ꯑꯗꯨꯝ ꯌꯦꯡꯕꯅꯦꯕ ꯇꯧꯔꯤꯁꯦ
ꯍꯣꯏ
ꯌꯗꯦ ꯑꯃꯥꯏ ꯁꯨꯝ ꯇꯧꯕꯗ ꯈꯔꯁꯨ ꯀꯩꯅꯣ ꯇꯧꯔꯦ ꯃꯤ ꯃꯁꯤꯡ ꯌꯥꯝꯗꯕ ꯀꯩꯗꯒ
ꯑꯗꯩ ꯀ꯭ꯋꯥꯂꯤꯇꯤꯁꯦ ꯂꯩꯅꯁꯨ ꯑꯃꯨꯛ ꯄꯨꯊꯣꯛꯇ꯭ꯔꯦ ꯐꯤꯂꯝ ꯄꯨꯊꯣꯛꯏꯅꯦꯗ ꯄꯩꯁꯥ ꯅꯨꯡꯁꯥ ꯑꯗꯩ ꯃꯥꯏ ꯁꯨꯝ ꯃꯇꯝ ꯂꯦꯟꯕꯒꯤ ꯃꯑꯣꯡꯗ ꯁꯨꯝ ꯇꯧꯔꯦ ꯃꯅꯤꯄꯨꯔ ꯐꯤꯂꯝꯁꯦ
ꯃꯥꯅꯦ ꯐꯤꯂꯝ ꯈꯛꯀꯤ ꯅꯠꯇꯦꯗ ꯇꯧꯔꯤꯁꯦ ꯏꯁꯩꯒꯥꯁꯤ ꯌꯦꯡꯉꯨ ꯍꯥꯏꯗꯤ ꯃꯅꯤꯄꯨꯔꯗ ꯏꯁꯩꯁꯤꯌꯦꯡꯉꯨ ꯅꯨꯡꯇꯤꯒꯤ ꯏꯁꯩ ꯇꯧꯋꯦ ꯍꯥꯏꯕꯒ ꯆꯞ ꯃꯥꯟꯅꯩ ꯁꯤꯖꯟ ꯃꯇꯝꯗꯗꯤ ꯍꯥꯏꯗꯤ ꯂꯩꯀꯥꯏ ꯈꯨꯗꯤꯡꯒꯤ ꯏꯁꯩ ꯅꯣꯡꯗ ꯏꯁꯩ ꯇꯔꯦꯠ ꯅꯤꯄꯥꯜꯅꯤꯕꯣ ꯃꯥꯅꯤ ꯃꯌꯥꯝ ꯂꯩꯌꯦꯕ ꯑꯗꯣ ꯍꯧꯖꯤꯛ ꯀꯩꯅꯣꯗꯗꯤ ꯑꯩꯈꯣꯏꯒꯤ ꯑꯇꯣꯞ ꯑꯇꯣꯞꯄ ꯀꯟꯇ꯭ꯔꯤꯁꯤꯡꯗꯗꯤ ꯃꯤꯒꯤ ꯀꯟꯁꯟ ꯑꯃ ꯁꯤꯟꯈꯤꯕꯗꯨꯅ ꯑꯗꯨꯝ ꯃꯈꯣꯏꯒꯤ ꯄꯩꯁꯥꯗꯣ ꯑꯗꯨꯝ ꯐꯖꯅ ꯃꯄꯨꯡ ꯐꯥꯅ ꯑꯗꯨꯝ ꯂꯧꯔꯒ ꯀꯟꯁꯟꯁꯦ ꯇꯥꯡ ꯇꯥꯡ ꯁꯤꯜꯂꯦ ꯑꯗꯩ ꯑꯥꯔꯇꯤꯁꯁꯤꯡꯁꯨ ꯑꯩꯈꯣꯏꯒꯤ ꯍꯥꯠꯄꯒ ꯆꯞ ꯃꯥꯟꯅꯩꯌꯦ ꯋꯥꯅꯤ ꯅꯨꯡꯇꯤꯒꯤ ꯏꯁꯩ ꯁꯛꯀꯠꯂꯛꯄ ꯍꯥꯏꯁꯦ ꯏꯅꯥꯎ ꯑꯍꯤꯡ ꯇꯨꯝꯕꯆꯥꯅꯤ ꯈꯪꯉꯣꯏꯗ꯭ꯔꯤꯅꯤ ꯑꯗꯨꯅ ꯑꯗ ꯀꯩ ꯍꯥꯏꯅꯤ ꯑꯋꯥꯕꯗꯣ ꯑꯋꯥꯗ ꯑꯋꯥ ꯃꯣꯏꯗꯣ ꯄꯤꯗꯅ ꯑꯥꯔꯇꯤꯁꯁꯤꯡꯗꯁꯨ ꯍꯥꯏꯗꯤ ꯃꯤꯒꯤ ꯀꯟꯁꯟ ꯑꯃꯨꯛ ꯇꯧꯕ ꯍꯥꯏꯁꯦ ꯀꯟꯁꯟ ꯑꯃꯨꯛ ꯇꯧꯔꯅꯤ ꯋꯥꯅ ꯅꯣꯡꯃꯗꯣ ꯁꯛꯇꯨꯣꯛꯎꯔꯒꯁꯨ ꯍꯥꯏꯗꯤ ꯌꯥꯝ ꯀꯨꯏꯗ꯭ꯔꯁꯨ ꯃꯇꯝ ꯈꯔꯗꯤ ꯑꯗꯨꯝ ꯂꯩꯌꯦꯕ ꯑꯗꯨꯅꯁꯨ ꯃꯤꯅꯁꯨ ꯍꯦꯟꯅ ꯌꯦꯡꯅꯤꯡꯕꯒꯤ ꯀꯩꯅꯣ ꯍꯥꯏꯕ ꯑꯗꯨꯃꯁꯨ ꯨ ꯂꯩꯔꯦ ꯑꯗꯨꯒ ꯑꯩꯈꯣꯏꯒꯤ ꯄꯪꯇꯧ ꯇꯧꯕ ꯍꯥꯏꯁꯤꯗꯤ ꯁꯨꯝ ꯀꯩ ꯐꯥꯒꯤ ꯇꯥꯁꯤꯜꯂꯛꯏꯅ ꯁꯨꯝ ꯄꯪꯁꯤꯟꯗ ꯁꯤꯟꯕ ꯏꯁꯩ ꯃꯒꯨꯟ ꯍꯥꯏꯗꯣ ꯌꯥꯎꯔꯛꯇꯦꯕ ꯅꯣꯡꯐꯥꯗꯣꯛ ꯇꯥꯡꯅ ꯀꯟꯁꯔꯟ ꯇꯧꯔꯒ ꯇꯥꯡꯅ ꯑꯗꯨ ꯌꯦꯡꯕ ꯍꯥꯏꯗꯣ ꯑꯣꯏꯕ ꯅꯍꯥꯟꯋꯥꯏ ꯑꯉꯥꯡ ꯑꯣꯏꯔꯤꯉꯩ ꯃꯇꯝꯗ ꯏꯁꯩꯒ ꯌꯦꯡꯖꯕꯁꯦ ꯇꯤꯛꯀꯦꯠꯀ ꯇꯧꯔꯝꯃꯤꯗꯨꯅꯤ ꯍꯧꯖꯤꯛꯇꯤ ꯑꯗꯨꯝꯕꯁꯨ ꯇꯧꯗ꯭ꯔꯦ ꯄꯪꯇꯧꯗ ꯍꯥꯏꯗꯤ